ꯍꯂꯣ
ꯑꯂꯣ
ꯑ ꯆꯥꯛ ꯆꯥꯔꯕꯣ ꯕꯔꯗ꯭ꯔ
ꯆꯥꯔꯦ ꯁꯣꯝꯗꯤ
ꯑ ꯆꯥꯔꯦ ꯀꯩꯩ ꯑꯦꯟꯁꯥꯡ ꯆꯥꯔꯒꯦ ꯅꯣꯏꯗꯤ
ꯀꯁꯤ ꯍꯥꯎꯋꯦ
ꯍꯋꯥꯏ ꯍꯥꯎꯅꯤꯍꯦ ꯑꯣ ꯑ
ꯅꯪꯗꯤ
ꯌꯦꯟ ꯑꯣꯏꯅ ꯆꯥꯏ ꯉꯁꯤ
ꯑꯣ
ꯎꯝ ꯍꯨꯝ ꯎꯝ ꯑꯥꯏꯌꯥ ꯍꯣꯟꯗꯔꯑꯣ ꯀꯥꯏꯗ ꯂꯩꯒꯦ ꯅꯣꯏ
ꯑꯩꯌꯦ ꯂꯩ ꯌꯨꯝꯗ
ꯃꯤꯅ
ꯑ
ꯀ ꯀ ꯑꯣ ꯀꯣꯏ ꯈꯨꯣꯟꯗꯦ ꯃꯥ ꯇ ꯑꯁ ꯂꯔꯦ
ꯃꯩ ꯂꯥꯛꯇꯕꯁꯨ ꯅꯨꯡꯉꯥꯏꯇꯕꯅꯦ
ꯎꯝ
ꯎꯝ
ꯑ ꯀꯔꯤ ꯊꯕꯛ ꯇꯧꯔꯤꯒꯦ ꯁꯨꯝꯗꯤ
ꯊꯕꯛꯁꯦ ꯇꯧꯗꯦꯗꯣ ꯁꯨꯝ ꯂꯩꯌꯦ
ꯑꯣ ꯑꯦ ꯂꯩꯌꯣ ꯂꯩꯌꯣ ꯅꯨꯡꯉꯥꯏꯕꯅꯦ ꯊꯕꯛ ꯇꯧꯗ
ꯀ ꯀꯗꯦ ꯇꯨꯃꯤꯅꯤꯗ ꯏꯕꯅꯦ
ꯑꯣ ꯑꯣ
ꯃꯁꯤ ꯋꯦꯗꯔꯁꯦ ꯁꯥꯕ꯭ꯔꯣ ꯀꯃꯥꯏꯅ ꯇꯧꯒꯦ
ꯑꯩ ꯌꯥꯝ ꯆꯥꯏꯌꯦ ꯁꯤꯁꯤꯗꯤ ꯁꯟꯗꯦꯅꯤꯅ ꯍ
ꯑꯂꯦ
ꯌꯥꯝ ꯁꯥꯏ ꯑꯩꯈꯣꯏ ꯈꯨꯟꯅꯗꯤꯒꯣ
ꯎꯝ
ꯀꯃꯥꯏ ꯀꯃꯥꯏ ꯂꯩ ꯂꯩꯔꯒꯦ ꯅꯣꯣꯏꯗꯦ
ꯁꯨꯃꯥꯏꯅ ꯂꯩꯕ ꯍꯥꯏꯕꯗꯨꯅꯤ
ꯑꯣ ꯑꯩꯣꯏꯗꯤ ꯂꯧꯕ ꯃꯇꯝꯗ ꯑꯩ ꯁꯪꯗ꯭ꯔꯦꯅꯦ ꯐ꯭ꯔꯤꯗ ꯂꯩꯌꯣ
ꯎ ꯑꯗꯨꯕꯨꯗꯤ ꯃꯇꯝꯅꯦ
ꯎꯝ ꯃꯇꯝꯅꯤꯅꯀꯣ ꯅꯣꯏꯂꯥꯎ ꯂꯣꯏꯔꯕꯣ
ꯈꯣꯏꯖ ꯂ ꯎꯗꯤ
ꯎꯝ ꯐꯔꯦ ꯐꯔꯦ ꯑꯗꯨ ꯑꯣꯏꯔꯗꯤꯦ ꯑꯃꯛ ꯐꯔꯁꯦꯀꯣ
ꯑꯦ ꯇꯃꯒꯦ ꯍꯥꯏꯔꯣ
ꯑꯩꯕꯨꯣ ꯌꯦꯡꯅꯤꯡꯉꯥꯏ ꯇꯧꯦ ꯑꯩ ꯍꯣꯠ ꯏꯁꯄꯣꯠ ꯄꯤꯕ ꯑꯩ ꯅꯦꯠꯁꯨ ꯅꯨꯡꯉꯥꯏꯖꯕ ꯉ
ꯑꯁ
ꯂꯣꯏꯔꯤꯦ ꯅꯪꯁꯨ ꯄꯕꯦꯔꯛꯑꯅꯤꯍꯦ ꯋꯥꯔꯤ ꯁꯥꯛꯁꯤꯍꯦ
ꯁꯥꯥꯁꯦ ꯁꯥꯥꯁꯦ ꯅꯪ ꯁꯥꯅꯤꯡꯕꯅꯦ ꯁꯥꯁꯦꯅꯦ ꯑꯦꯁꯨꯨ ꯀ ꯍꯥꯏꯗꯤꯦ
ꯏꯁ ꯏꯁ
ꯍꯥꯏ ꯅꯨꯄꯤꯔꯣ ꯅꯨꯄꯥꯔꯣ
ꯑꯅꯤꯃꯛꯅꯦꯒꯣꯏꯣꯏꯗꯤ
ꯑꯅꯤꯃ ꯑꯣ ꯐꯩꯅꯦ ꯑꯗꯨꯅ
ꯎꯝ ꯍꯥꯎꯗ
ꯀꯅꯥ ꯀꯅꯥꯥ ꯂꯩꯒꯦ
ꯏ ꯊꯟꯗꯅꯦꯗ
ꯑꯣ
ꯃꯥꯏ ꯂꯥꯛꯑꯗꯨꯅ ꯑꯩ ꯏꯃꯥꯟꯅꯕ ꯐꯣꯟ ꯔꯤꯆꯥꯔꯖ ꯇꯧꯋꯦ ꯂꯥꯛꯀꯦ ꯉꯥꯏꯔꯝꯕꯅꯦ ꯑꯗꯨ
ꯑꯣꯝ
ꯩ ꯅꯣꯏ ꯃꯩꯇꯩꯔꯣ
ꯅꯠꯇꯗ ꯀꯥꯗꯒꯤꯅ ꯍꯧꯁꯦ
ꯃꯩꯇꯩꯁꯤꯡꯁꯨ ꯌꯥꯝ ꯌꯥꯎꯕꯅꯦ ꯑꯩꯗꯤ ꯉꯁꯤ ꯐꯥꯔꯁ ꯇꯥꯏꯅꯦꯍꯦ ꯀꯩꯅꯣ
ꯑꯣ
ꯑ ꯁꯪꯗꯕꯒꯤꯀꯣ ꯊꯕꯛ ꯌꯥꯝ ꯂꯩꯕꯅꯤꯅ ꯍ ꯎꯝ ꯍꯣꯔꯦꯟ ꯀꯣꯜ ꯇꯧꯅꯤꯡꯉꯥꯏ ꯅꯨꯄꯤ ꯅꯝꯕꯔ ꯑꯃ ꯄꯤꯌꯣ ꯄ꯭ꯔꯥꯏꯚꯦꯠꯇ
ꯑꯣꯔꯤ
ꯄꯤ ꯀꯩꯅꯣ ꯂꯣꯏꯔꯦ ꯍꯥꯏꯁꯤꯗꯤ
ꯄꯤꯕ ꯌꯥꯗꯣ ꯍꯥꯏꯔꯤꯁꯦ
ꯁꯅꯇꯔꯒꯦ
ꯍꯣꯔꯦꯟ ꯊꯥꯕꯤꯌꯣꯨ ꯄ꯭ꯔꯥꯏꯚꯦꯠꯇ
ꯊꯁꯦ ꯊꯁꯦ
ꯎꯝ ꯅ ꯍꯥꯏ
ꯅꯕꯤꯌ ꯂꯩꯕꯤꯌ
ꯋꯥꯏ
ꯋꯥꯒꯅ ꯋꯥꯒꯅ
ꯍꯥꯥ
ꯋꯥꯒꯅ ꯍꯣ
ꯃꯂꯁꯨ ꯇꯣꯃꯤ ꯃꯥ ꯅꯨꯄꯤꯤ ꯍꯥꯏꯔꯦ ꯎꯝ ꯍꯥꯏꯦ ꯅꯨꯄꯤ ꯊꯤꯗꯣꯏꯅꯦ ꯍꯋꯥꯏ
ꯎꯝ ꯋꯥꯅ ꯋꯥꯅꯦ
ꯑꯁꯦ
ꯋꯥ ꯋꯥꯅꯗ
ꯑꯥ
ꯋꯥꯕ ꯍꯅꯗꯦ ꯋꯥ
ꯑꯩ ꯈꯪꯗ꯭ꯔꯦ ꯇꯧꯔꯤꯁꯦ ꯐꯩꯐꯝ ꯆꯥꯗ꯭ꯔꯦ ꯇꯧꯔꯤꯁꯦ ꯑꯩꯈꯣꯏꯗꯤ
ꯍ
ꯆꯗ꯭ꯔꯤꯅꯦ ꯃꯥꯁꯨ ꯍ ꯌꯦꯡꯗꯣꯏꯔꯣ ꯉꯁꯤ
ꯌꯦꯡꯉꯣꯏꯖꯕꯣ ꯌꯦꯡꯖꯕꯣ ꯄꯛꯅꯗꯦ ꯑꯩꯈꯣꯏ
ꯌꯦꯡꯉꯅꯦ ꯀꯥꯏꯅꯣ
ꯌꯦꯉꯒ
ꯃꯩ ꯂꯥꯛꯛꯇꯕꯅꯤꯦꯅ ꯅꯠꯁꯨ ꯈꯤꯇꯪ ꯅꯨꯡꯉꯥꯏꯇꯦ ꯉꯁꯤ ꯀꯩꯒꯤꯅꯣ ꯈꯪꯅꯦ
ꯑꯗꯨꯅꯦ
ꯍꯥꯏ ꯍꯥ
ꯋꯥꯕ꯭ꯔꯣ
ꯋꯥꯏꯍꯦ ꯍꯌꯦꯡ ꯉꯁꯤ ꯊꯕꯛ ꯆꯠꯠꯇꯅꯦꯩꯅꯀꯣ
ꯑꯣ
ꯈꯨꯟꯗ ꯂꯩꯌꯦ ꯍꯥꯏꯕ ꯅꯠꯇ꯭ꯔꯣ
ꯑ ꯏꯗ
ꯑꯩꯈꯣꯏ ꯁꯤꯡ ꯃꯤꯅꯦꯅꯦꯀꯣ ꯋꯥꯏ ꯊꯕꯛꯀ ꯊꯕꯛ ꯉꯥꯛꯇ ꯂꯣꯏꯔꯦ ꯃꯤ ꯁꯤꯔꯦꯅꯦ ꯀꯣꯏ
ꯁꯤꯕ ꯌꯥꯒꯤꯔꫭꯏꯍꯦ
ꯎꯝ ꯁꯒꯦ ꯍꯥ ꯑꯨꯝ ꯁ ꯆꯪ ꯃꯥ ꯀꯂꯗ꯭ꯔꯦꯗ ꯇꯧꯕ ꯁꯦ
ꯍꯝ
ꯉꯥꯛꯈꯣ ꯉꯥꯏꯈꯣ ꯑꯩ ꯑꯃꯨꯛ ꯇꯧꯔꯒꯦ